ꯑꯩꯒꯤ
ꯑꯩꯁꯨ ꯒ꯭ꯌꯥꯟ ꯇꯥꯗꯦ ꯔꯤꯐ꯭ꯔꯦꯁꯇ ꯇꯧꯋꯤꯀꯣ ꯍꯜꯂꯣ ꯍꯜꯂꯣ ꯇꯥꯕ꯭ꯔꯣ ꯆꯤꯆꯦ ꯍꯜꯂꯣ ꯇꯥꯏꯀꯣ ꯇꯥꯕ꯭ꯔꯣ ꯆꯤꯆꯦ
ꯐꯖꯅ ꯇꯥꯏꯗ ꯇꯥꯕ꯭ꯔꯣ
ꯑꯣ ꯇꯥꯏ ꯇꯥꯏ
ꯑꯣ ꯑꯗꯨ ꯅꯪꯒꯤꯗꯣ ꯀꯔꯤꯒꯤꯔꯕꯣ ꯑꯩ ꯈꯪꯗ꯭ꯔꯦꯅꯦ
ꯑꯩꯁꯨ ꯈꯪꯗ꯭ꯔꯤꯅꯦ ꯀꯩꯗꯧꯅꯣꯕ ꯈꯔ ꯕꯦꯔꯥ ꯂꯩꯍꯦ ꯑꯩꯗꯤ ꯑꯩ ꯑꯩꯗꯤ ꯔꯤꯐ꯭ꯔꯦꯁꯇ ꯇꯧꯋꯦꯕ ꯀꯣ ꯍꯜꯂꯣ ꯇꯥꯕ꯭ꯔꯣ ꯑꯣ ꯇꯥꯏꯀꯣ ꯍꯜꯂꯣ ꯍꯜꯂꯣ